ꯊꯥꯎ ꯍꯥꯎ ꯀꯔꯤꯅꯣ ꯀꯩꯅꯣ
ꯑꯦ ꯁꯣꯅꯣ ꯆꯨꯔ
ꯁꯣꯅꯣ ꯆꯨꯔꯕꯣ
ꯐꯣꯅꯣ ꯆꯨꯔꯕ ꯃꯥꯜꯂꯦꯗ ꯅꯪ
ꯅꯨꯡꯉꯥꯏꯕꯤꯔꯤꯕꯣ
ꯍꯣꯏ
ꯀꯃꯥꯏꯅ ꯅꯨꯡꯉꯥꯏꯅꯣ
ꯅꯨꯡꯉꯥꯏ ꯅꯨꯡꯉꯥꯏ ꯅꯨꯡꯉꯥꯏꯔ ꯑꯗꯨꯝ ꯄꯪꯂꯪꯂꯩ ꯂꯩ ꯄꯪꯆꯥ ꯆꯥꯏ
ꯑꯦ ꯃꯨꯡꯄꯜ ꯄꯥꯜꯂꯤ ꯑꯗꯨꯗꯤ
ꯍꯥ
ꯄꯪꯄꯥꯟ ꯄꯥꯜꯂꯤ
ꯍꯣꯏ ꯄꯪꯄꯥꯟ ꯕꯥꯂꯤ ꯎꯗ ꯋꯥꯗ
ꯐꯨꯒꯥꯏꯌꯣ ꯍꯥꯏꯕ꯭ꯔꯣ ꯂꯥꯛꯑꯒ
ꯉꯝꯁꯨ ꯉꯝꯃꯣꯏꯗꯕꯗ
ꯑꯦ ꯑꯗꯨꯗꯤ ꯑꯩ ꯑꯩ ꯀꯤꯅ ꯍꯥꯟꯅ ꯍꯥꯏꯌꯣ ꯑꯗꯨꯗꯤ ꯅꯪꯒꯤ ꯋꯥ ꯍꯥꯏꯔꯒꯅ ꯌꯥꯗꯕ ꯑꯗꯤ ꯀꯤꯗꯕꯅ ꯑꯃꯨꯛ ꯁꯥꯕ ꯀꯤꯁꯨ ꯀꯤꯕ
ꯎꯝ ꯋꯥꯔꯁꯦ
ꯎꯝ
ꯅꯪꯕꯨ ꯀꯔꯤ ꯑꯣꯏꯌꯦꯅ ꯀꯤꯗꯨꯏꯅꯣ ꯅꯪꯕꯨ ꯅꯪꯕꯨ ꯅꯪꯕꯨ ꯅꯪꯕꯨ ꯂꯏꯔꯣ ꯅꯪꯕꯨ ꯕꯨꯠꯂꯣ
ꯑꯗꯨ ꯑꯗꯨꯗꯤ ꯋꯥ ꯑꯅꯤ ꯁꯨꯅꯗꯕꯤꯗ ꯑꯩꯗꯣ ꯀꯤꯇꯣ ꯀꯤꯇꯦ ꯌꯥꯏꯅ ꯍꯥꯌꯨꯅꯦ
ꯍꯥꯏꯔꯣꯏ ꯀꯤꯇꯦ
ꯎꯝ ꯌꯥꯄꯗꯤ ꯍꯥꯏꯗꯕ
ꯍꯥꯏꯔꯣꯏ
ꯀꯔꯤ ꯎꯝ
ꯅꯣꯏ ꯆꯥꯛ ꯊꯣꯡ ꯂꯣꯏꯒꯔꯥꯕꯣ
ꯑꯈꯣꯏꯒꯤꯔꯣ
ꯎꯝ
ꯑꯈꯣꯏ ꯆꯥꯛꯗꯤ ꯉꯁꯥꯏꯅ ꯂꯣꯏꯔꯦꯗ
ꯄꯨꯡ ꯀꯌꯥꯗ ꯊꯣꯡꯒꯦ ꯍꯥꯏꯖꯦ
ꯄꯨꯡ ꯀꯩꯅꯣ ꯇꯧꯕꯅꯦ ꯄꯨꯡ ꯃꯔꯤ ꯃꯈꯥꯏ ꯑꯗꯋꯥꯏꯗꯩ ꯇꯣꯡꯕꯅꯦ
ꯃꯔꯤ ꯃꯈꯥꯏ ꯉꯟꯃꯟꯗꯔꯣ ꯑꯗꯨꯗꯤ
ꯕꯃꯣꯜ ꯂꯥꯛꯑꯥ ꯊꯣꯡꯕꯅꯤꯏ ꯀꯩꯅꯣ
ꯎꯝ ꯑꯗꯨꯗꯤ ꯆꯖꯤꯛ ꯇꯥꯔ ꯆꯥꯔꯦ ꯅꯣꯏ ꯑꯗꯨꯝ
ꯎꯝ ꯆꯥꯗꯦ ꯍꫭꯏ ꯆꯥꯖꯤꯛ ꯍꯥꯏꯖꯦ ꯆꯥꯗꯦꯗ ꯆꯥꯛ ꯆꯥꯕꯗꯤ ꯔꯥꯏꯁ ꯀꯨꯀ꯭ꯔꯗ ꯊꯣꯡꯉꯅꯤ ꯑꯥ ꯄꯨꯡ ꯑꯝ ꯄꯨꯡ ꯇꯔꯨꯛ ꯄꯨꯡ ꯇꯔꯨꯛꯇꯒꯤ ꯍꯨꯏ ꯆꯥꯛ ꯏꯟꯁꯥꯡ ꯄꯤꯌꯦꯕꯀꯣ
ꯎꯝ
ꯄꯨꯡ ꯇꯔꯨꯛꯇꯒꯤ ꯄꯤꯕꯗꯨꯅ ꯄꯨꯡ ꯇꯔꯦꯠ ꯐꯥꯎ ꯄꯤꯔꯅꯤ
ꯎꯝ
ꯑꯗꯨꯗ ꯑꯩꯈꯣꯏꯒꯤ ꯑꯩꯈꯣꯏꯅ ꯁꯦꯟꯅꯗꯣꯏꯅꯦꯕ ꯆꯥꯛꯇꯣ ꯍꯣꯏ ꯑꯩꯈꯣꯏꯗ ꯄꯩꯁꯥ ꯄꯤꯔꯒ ꯆꯥꯛ ꯆꯥꯕ ꯀꯥꯡꯕꯨꯗꯣ ꯂꯧ ꯂꯥꯛꯏ ꯂꯥꯛꯄꯗꯣ
ꯎꯝ
ꯑꯗꯨ ꯔꯦꯖꯤꯁꯇꯥꯔ ꯑꯃꯥ ꯄꯥꯏꯔꯒ ꯃꯥꯏ ꯃꯥꯏ ꯃꯃꯤꯡ ꯃꯄꯥꯗꯨꯗ ꯄ꯭ꯔꯖꯦꯟ ꯑꯦꯞꯁꯦꯟ ꯄ꯭ꯔꯖꯦꯟ ꯑꯦꯞꯁꯦꯟ ꯄꯥꯟꯗꯣꯏꯅꯦꯕ
ꯎꯝ
ꯑꯗꯨꯒ ꯃꯥꯅ ꯄꯤꯔꯒ ꯆꯥꯛꯇꯣ ꯇꯧꯋꯦ ꯆꯥꯛ ꯌꯦꯟꯕꯕꯨ ꯗꯤ ꯃꯣꯏ ꯎꯝ ꯑꯩꯈꯣꯏꯒꯤ ꯂꯥꯛꯏꯕ ꯑꯩꯒꯌꯥꯈꯩꯗꯣ
ꯎꯝ
ꯎꯝ ꯑꯩꯒꯤꯌꯥ ꯆꯥꯛ ꯊꯣꯡꯕꯒꯤ ꯑꯩꯒꯤꯌꯥ ꯑꯅꯤ ꯑꯗꯥꯒꯤꯗꯤ ꯆꯥꯛ ꯌꯦꯟꯕ ꯈꯣꯠꯄꯒꯤ ꯑꯩꯒꯤꯌꯥ ꯑꯅꯤ ꯂꯩ ꯃꯈꯣꯏꯒꯤ
ꯎꯝ
ꯑꯗꯨꯃꯥꯏ ꯇꯧꯋꯦ
ꯑꯣ
ꯑꯗꯣ ꯑꯩꯈꯣꯏꯗꯣ ꯆꯥꯛ ꯆꯥꯕ ꯃꯇꯝꯗꯨꯗ ꯆꯥꯛ ꯂꯧꯍꯧꯗ꯭ꯔꯗꯤ ꯎꯝ ꯑꯗꯨꯝ ꯑꯩꯈꯣꯏꯗ ꯍꯥꯟꯅ ꯃꯥꯡꯖꯧꯅꯅ ꯐꯣꯟꯗ ꯇꯧꯔꯛꯑꯒ ꯆꯥꯛ ꯂꯧꯒꯦ ꯈꯣꯠꯀ‌ꯦꯒꯥ ꯍꯥꯏꯔꯛꯄ ꯑꫭꯏꯗꯤ ꯄꯤꯕꯀꯣ ꯃꯇꯝ ꯉꯥꯏꯊꯣꯛ ꯉꯥꯏꯁꯤꯟꯗꯤ ꯇꯧꯔꯒ ꯑꯗꯨ ꯍꯥꯏꯔꯛꯇ꯭ꯔꯥꯗꯤ ꯃꯇꯝ ꯍꯦꯟꯂꯗꯤ ꯄꯤꯗ꯭ꯔꯦꯗꯥ
ꯑꯗꯨꯗꯤ ꯆꯔꯥ ꯍꯦꯜꯂꯦ ꯆꯍꯧꯗꯕ ꯃꯤꯗꯤ
ꯍꯦꯜꯂꯦ ꯑꯩꯈꯣꯏꯗꯤ ꯑꯃꯛ ꯍꯦꯟꯗꯦ ꯑꯩꯈꯣꯏꯗꯤ ꯍꯦꯟꯗꯦ ꯑꯩꯈꯣꯏꯗꯤ ꯍꯦꯟꯗꯦ
ꯅꯣꯏꯒꯤꯗꯤ ꯀꯩꯏꯟꯖꯥꯡ ꯊꯣꯡꯉꯒꯦ
ꯏꯟꯖꯥꯡ ꯊꯣꯡꯗ꯭ꯔ‌ꯦ ꯉꯁꯥꯏ ꯏꯟꯁꯥꯡ ꯂꯩ
ꯎꯝ ꯐꯔꯦꯅꯦ ꯑꯗꯨꯗꯤ ꯅꯣꯏ ꯄꯅꯤ ꯈꯠ ꯇꯂꯩꯌꯦꯅꯦꯕꯨ ꯆꯥꯛ ꯌꯦꯟꯁꯥꯡꯗꯣ ꯑꯌꯨꯛꯇ ꯊꯣꯡꯈꯤꯕꯗꯨꯅ ꯅꯨꯃꯤꯗꯥꯡ ꯊꯣꯡꯗꯕꯤ ꯇꯧꯔ ꯖꯥꯠꯂꯣ
ꯇꯧꯗꯦꯗ ꯑꯃꯖꯦ ꯆꯥꯔꯝꯗꯕꯒꯤ ꯑꯗꯨꯝ ꯄꯥꯝꯃꯨꯏꯗꯅ ꯂꯪꯊꯣꯛꯄ ꯆꯥꯅꯤꯡꯗꯕ ꯑꯣꯏꯕꯒꯤ
ꯏꯁ
ꯁꯧꯒ꯭ꯔꯤ ꯊꯣꯡꯕꯅꯦ ꯉꯁꯥꯏ ꯑꯌꯨꯛ
ꯎꯝ ꯁꯧꯒ꯭ꯔꯤ ꯈꯛꯇ
ꯁꯧꯒ꯭ꯔꯤꯒ ꯉꯥꯒ
ꯎꯝ
ꯉꯥ ꯑꯌꯥꯏꯕ ꯍꯥꯞꯄꯒ
ꯎꯝ ꯇꯣ ꯍꯩꯅꯕ꯭ꯔꯥꯕ ꯁꯧꯒ꯭ꯔꯤ ꯈꯛꯇꯒ ꯑ ꯑ ꯆꯔꯤꯗ‌ꯣ
ꯄꯥꯛꯅꯝꯁꯨ ꯅꯝꯃꯤꯍꯦ
ꯎꯝ ꯅꯝꯃꯝꯃꯥꯅꯤ
ꯅꯝꯃꯦ
ꯍꯥꯏꯖꯤꯜꯂꯣ
ꯑꯦ ꯐꯣꯇꯣ ꯅꯝꯃ ꯊꯥꯔꯛꯑꯗꯤ ꯅꯪ
ꯉ‌ꯦ
ꯉꯁꯥꯏ ꯉꯁꯥꯏ ꯊꯕꯛ ꯆꯠꯄꯗꯁꯨ ꯄꯨꯏ ꯃꯤ ꯃꯌꯥꯝ ꯍꯥꯎꯋꯦ ꯍꯥꯎꯋꯦꯅ ꯆꯥꯅꯔꯤꯅꯤ
ꯑꯦ ꯑꯗꯨꯗꯤ ꯅꯪ ꯅꯨꯡꯉꯥꯏꯈꯤꯔ‌ꯣꯏꯅ ꯍꯥꯏꯔꯛꯄ ꯑ‌ꯣꯏꯔꯝꯒꯅꯤ
ꯅꯠꯇꯦ
ꯆ‌ꯣꯞꯅ ꯏꯀꯥꯏꯒꯤꯅꯦꯅ
ꯅꯠꯇꯦ
ꯅꯠꯂꯤ
ꯍꯣꯏ ꯁꯦꯔꯥꯟꯒ ꯇꯨꯔꯥꯟꯒ ꯅꯪꯅ ꯑꯗꯨꯝ ꯉꯥꯡꯗꯅ ꯂꯩꯔꯣ
ꯑ‌ꯩ ꯀꯩꯗꯧ ꯍꯥꯏꯅꯣ
ꯏꯟꯖꯥꯡ ꯑꯍꯥꯎꯕ ꯑꯝꯇ ꯊꯤꯜꯂꯛꯑ‌ꯣ
ꯏꯟꯖꯥꯡ ꯑꯍꯥꯎꯕ ꯑꯃ ꯊꯤꯜꯂꯛꯑ‌ꯣ
ꯎꯝ
ꯎꯝ ꯑꯩ ꯄꯩꯁꯥ ꯂꯩ ꯀꯥꯟꯗ ꯊꯤꯜꯂꯛꯀꯦ
ꯐꯩ ꯍꯥꯏꯒꯦ
ꯎꯝ ꯄꯤꯖ ꯄꯤꯗꯤ ꯌꯥꯝ ꯄꯤꯖꯅꯤꯡꯕꯅꯦ ꯑꯗꯣ ꯂꯥꯏꯔꯕ ꯑꯣꯏꯔꯨꯕꯅ ꯎꯄꯥꯏ ꯂꯩꯇꯦ
ꯑꯗꯨ ꯑꯗꯨ ꯍꯥꯏꯅꯨꯅꯦ ꯄꯤꯗꯤ ꯌꯥꯝ ꯄꯤꯖꯅꯤꯡꯕꯅꯦ ꯑꯗꯣ ꯌꯨꯅꯤꯛ ꯑꯣꯏꯗꯕꯅꯤꯅ ꯄꯤꯖꯅꯤꯡꯗ꯭ꯔꯦ ꯍꯥꯏꯌ‌ꯣ
ꯎꯝ ꯑꯗꯨꯃꯥꯏꯅ ꯈꯜꯂꯁꯨ ꯈꯪꯗꯦ ꯃꯤ ꯃꯤ ꯋꯥꯈꯜ ꯍꯥꯏꯗꯨꯅ‌ꯦ
ꯑꯦ ꯅꯪ ꯉꯁꯥꯏꯅ ꯍꯥꯏꯔꯤꯗꯨꯗꯤ
ꯑꯣ ꯑꯥꯏ ꯑꯦꯝ ꯁꯣꯔꯤ ꯑꯥꯏ ꯑ‌ꯦꯝ ꯁ‌ꯣꯔꯤ
ꯅꯪ ꯅꯈꯨꯠ ꯀꯅꯥꯝ ꯄꯤꯖꯔ‌ꯣꯏ
ꯏꯁ ꯑꯩꯅ ꯁꯤꯗ ꯄꯤꯖꯔꯤ ꯃꯌꯥꯝꯁꯤꯗꯤ
ꯑꯗꯣ ꯑꯩꯈꯣꯏꯅ ꯍꯥꯏꯕꯗꯗꯤ ꯌꯥꯗ‌ꯦꯗꯅ
ꯑꯣ ꯑꯩꯈꯣꯏꯅ ꯍꯥꯏꯕꯗꯗꯤ ꯌꯥꯗꯦꯕ
ꯎꯝ
ꯎꯝ ꯅꯨꯡꯉꯥꯏꯕꯤꯗ‌ꯦꯅ‌ꯦ
ꯎꯝ
ꯀꯃꯥꯏ ꯇꯧꯅꯤ
ꯈꯪꯗꯦ ꯈꯪꯗꯦ
ꯉꯥꯅꯨ ꯑꯃ ꯂꯩꯔꯛꯑ‌ꯣ ꯊꯣꯡꯕꯤꯒ‌ꯦ
ꯀꯔꯤ‌ ꯑꯩꯅꯁꯨ ꯂꯩꯗꯣꯔꯤꯕ
ꯊꯣꯡꯕꯤꯒꯦ ꯍꯥꯏꯕ ꯋꯥꯅꯤ ꯏꯕ‌ꯦꯝꯃ
ꯉꯝꯃꯔꯣꯏ ꯆꯥꯗꯁꯨ ꯇ‌ꯣꯛꯀꯦ
ꯂꯨꯄꯥ ꯆꯧꯉꯥ ꯈꯤꯇ ꯄꯤꯌꯨꯗ
ꯆꯧꯉꯥ ꯈꯇ ꯄꯤꯕ ꯍꯥꯏ ꯀꯦꯖꯤ ꯀ꯭ꯌꯥ ꯊꯕꯅꯣ ꯍꯥꯏꯖꯦ
ꯉꯥꯅꯨ ꯑꯃꯣꯝꯖꯦ ꯂꯨꯄꯥ ꯆꯧ ꯑꯦ ꯑꯗꯨ ꯍꯥꯏꯔ ꯅꯣꯏꯔꯣꯝꯗ ꯉꯥꯅꯨ ꯀꯦꯖꯤꯗ ꯂꯨꯄꯥ ꯀ꯭ꯌꯥ ꯄꯤ
ꯆꯍꯨꯝ ꯌꯥꯡꯈꯩ
ꯎꯝ ꯂꯨꯄꯥꯝꯐꯧ ꯇꯥꯗꯕ꯭ꯔꯅꯦ
ꯈꯔꯗꯤ ꯇꯥꯔꯝꯅꯤ ꯗꯨꯝ
ꯈꯣꯏꯔꯣꯝꯗꯗꯤ ꯂꯨꯞ ꯈꯣꯏꯔꯣꯝꯗꯗꯤ ꯆꯍꯨꯝ ꯀꯨꯟꯊ꯭ꯔꯥꯗ ꯄꯤꯌꯦ
ꯑꯣ ꯎꯝ ꯂꯥꯕꯅ ꯍꯦꯟꯅ ꯆꯥꯎꯗꯣꯏꯅꯦ ꯃꯥꯗꯤ ꯀꯦꯖꯤ ꯑꯍꯨꯝꯒ ꯇꯗꯥꯏ
ꯎꯝ ꯇꯥꯕꯅꯦ
ꯑꯃꯣꯝꯗꯤ ꯀꯦꯖꯤ ꯑꯅꯤ ꯗꯨꯃꯥꯏ ꯇꯥꯔꯝꯅꯤ
ꯎꯝ ꯑꯃꯣꯝꯅ ꯅꯣꯏꯔꯒ ꯀꯦꯖꯤ ꯑꯅꯤꯒ꯭ꯔꯥꯝ ꯆꯥꯝꯃꯒ ꯇꯥꯏ
ꯎꯝ
ꯑꯅꯤ ꯃꯈꯥꯏ ꯌꯧꯕꯒꯗꯤ ꯋꯥꯏꯌꯦꯕ
ꯎꯝ
ꯉꯥꯅꯨ ꯑꯥ ꯅꯪꯗꯤ ꯉꯥꯅꯨꯒ ꯕꯣꯏꯂꯔꯒ ꯀꯅꯥ ꯍꯦꯟ ꯍꯥꯎꯒꯦ
ꯑꯅꯤꯃꯛ ꯍꯥꯎꯏ ꯑꯣ ꯑꯣ ꯑꯣꯛꯁꯨ ꯍꯥꯎꯏ
ꯑꯣꯛ ꯁꯦ ꯃꯆꯨ ꯊꯥꯛꯇꯕꯤꯗ ꯐꯨꯠꯂ ꯆꯥꯕꯗꯣ ꯍꯩꯅꯒꯗ꯭ꯔꯥ
ꯎꯝ ꯍꯩꯅꯔꯣꯏ ꯃꯆꯨ ꯊꯥꯛꯇꯔꯗꯤ ꯍꯩꯅꯔꯣꯏ
ꯀꯩꯒꯤꯅꯣ ꯍꯥꯏꯖꯦ
ꯇꯜꯂꯤ ꯃꯁꯛꯇꯣ ꯎꯕꯗ ꯑꯍꯤꯡꯕ ꯃꯥꯜ
ꯎꯝ ꯑꯩꯗꯤ ꯑꯗꯨꯅ ꯍꯦꯟꯅ ꯍꯥꯎꯏꯉꯣ ꯃꯆꯨ ꯊꯥꯛꯇꯕꯤꯗ
ꯑꯁ
ꯎꯝ
ꯃꯆꯨ ꯃꯆꯨ ꯌꯥꯝꯗ꯭ꯔꯖꯨ ꯈꯔ ꯊꯥꯛꯑꯗꯤ ꯌꯥꯔꯦ ꯌꯥꯝ ꯑꯃ ꯉꯧꯔꯣꯛ ꯉꯧꯕꯗꯨꯗꯤ ꯇꯜꯂꯦ
ꯑꯦ
ꯑꯟꯗ꯭ꯔꯣꯗꯒ ꯆꯠꯂꯗꯤ ꯅꯪ ꯑꯗꯨ ꯆꯥꯗꯧꯅꯤꯅꯦ
ꯇꯜꯂꯤ ꯆꯥꯅꯤꯡꯗꯦ
ꯀꯔꯦ
ꯇꯜꯂꯦ ꯑꯟꯗ꯭ꯔꯣꯗ ꯑꯗꯨꯃꯥꯏꯅ ꯃꯆꯨ ꯊꯥꯛꯇꯕꯤ ꯇꯧꯕ꯭ꯔ ꯍꯥꯏꯖꯦ
ꯇꯧꯋꯦ
ꯇꯜꯂꯤ ꯆꯥꯖꯔꯣꯏ
ꯎꯝ
ꯆꯥꯛ ꯍꯣꯇꯦꯜꯗ ꯆꯪꯉ ꯆꯥꯛ ꯆꯥꯅꯤꯡꯉꯤ ꯃꯊꯦꯜ ꯃꯊꯦꯜ
ꯀꯅꯥꯒ ꯆꯥꯗꯣꯏ ꯅꯪꯗꯤ
ꯂꯩꯇꯦ ꯗꯨꯝ
ꯎꯝ ꯑꯃ ꯑꯃ ꯊꯤꯖꯜꯂꯖꯤꯔꯣ
ꯊꯤꯔꯣꯏ ꯊꯤꯔꯣꯏ
ꯀꯩꯒꯤꯅꯣ ꯍꯥꯏ
ꯃꯥꯏꯅ ꯂꯥꯛꯆꯅꯤ
ꯎꯝ ꯍꯣꯏꯗ ꯍꯧꯖꯤꯛ ꯃꯇꯝꯖꯤꯗꯕꯨ ꯅꯨꯄꯤꯒꯤꯕꯨ ꯅꯤꯄꯥ ꯋꯥꯠꯂꯦꯔ
ꯎꯝ
ꯅꯠꯇ꯭ꯔꯣ ꯏꯁꯥ ꯍꯥꯏꯔꯦ ꯃꯤ ꯊꯕꯛ ꯇꯧꯔꯤꯕ ꯇꯣꯂꯣꯞ ꯍꯥꯢꯔꯦ ꯆꯥꯔꯤꯕ ꯅꯁꯛ ꯍꯥꯏꯔꯦ ꯐꯖꯔꯤꯕ
ꯀꯅꯥꯅ ꯐꯖꯩ ꯍꯥꯏꯕ
ꯐꯖꯩꯗ ꯊꯤ ꯍꯥꯏꯔꯛꯄ꯭ꯔꯣ ꯈꯨꯄꯥꯛꯅ ꯊꯥꯒꯦꯅꯦ ꯃꯃꯥꯏꯗꯨꯗ
ꯎꯝ ꯌꯥꯔꯦ ꯇꯥꯢꯟꯇꯦ
ꯇꯥꯅꯤꯡꯉꯣꯏ ꯇꯥꯅ ꯑꯩꯅ ꯉꯥꯡꯕꯕꯨ ꯀꯃꯥꯏꯟ ꯇꯥꯅꯤꯡꯗꯣꯏꯅꯣ ꯅꯣꯏ ꯅꯣꯏ ꯃꯤꯗꯨꯅ ꯉꯥꯡꯉꯗꯤ ꯅꯨꯡꯁꯤ ꯈꯣꯠꯂꯤꯅ ꯍꯥꯏꯗꯧꯕ
ꯑꯁ ꯎꯝ ꯍꯣꯏ ꯍꯥꯏꯁꯤꯔꯥ ꯀꯩ ꯍꯥꯏꯁꯤꯒꯦ
ꯎꯝ
ꯀꯝꯍꯥꯏꯅ ꯀꯔꯤ ꯍꯥꯏꯅ
ꯅꯪ ꯏ ꯇꯦꯁꯀ ꯇꯧꯅꯤꯡꯗ꯭ꯔꯣ
ꯀꯔꯤ
ꯏ ꯇꯦꯁ ꯀ ꯇꯧꯅꯤꯡꯗ꯭ꯔꯣ
ꯇꯧꯕꯤꯒꯦ ꯍꯥꯏꯔꯣ
ꯇꯧꯕꯤꯒꯦ
ꯂꯨꯄꯥ ꯀ꯭ꯌꯥ ꯂꯧꯗꯣꯏꯕ
ꯃꯉꯥ ꯇꯦꯁꯀꯤ ꯃꯇꯨꯡ ꯏꯜꯂꯦ ꯂꯨꯄꯥꯗꯤ
ꯅꯪꯅ ꯅꯪꯅ ꯂꯨꯄꯥ ꯀ꯭ꯌꯥ ꯇꯥꯍꯟ ꯉꯝꯗꯣꯏꯕ
ꯈꯪꯗꯦ
ꯍꯥꯏꯗꯤ ꯑꯩꯈꯣꯏ ꯑꯩꯈꯣꯏꯒꯤ ꯈꯪꯅ ꯆꯥꯟꯅꯕꯅꯤ ꯀꯥꯏ ꯄꯩꯁꯥ ꯇꯥꯍꯟꯕ ꯌꯥꯔꯣꯏ
ꯑꯗꯨꯒꯤ ꯑꯗꯨꯒꯤ ꯗꯤꯁꯀꯥꯎꯟꯗꯣ ꯑꯩꯈꯣꯏꯗ ꯇꯥꯅꯤ ꯗꯤ ꯍꯥꯏꯌꯦꯕꯀꯣ ꯑꯗꯨ ꯀꯌꯥ ꯇꯥꯗꯣꯏꯅꯣ ꯑꯗꯨ ꯍꯥꯏꯗ꯭ꯔꯤꯕ ꯑꯈꯣꯏ ꯈꯪꯗꯦ ꯁ꯭ꯇꯥꯞꯀꯤ ꯉꯁꯥꯏ ꯍꯪꯕꯗ ꯊꯥꯔꯇꯤ ꯐꯥꯏꯚ ꯄꯔꯁꯦꯟ ꯍꯥꯏꯕ꯭ꯔ ꯀꯩꯅꯣꯝ ꯍꯥꯏ ꯐꯤꯐꯇꯤꯐꯧ ꯌꯧꯍꯟꯗꯦ ꯑꯗꯨꯅꯤ ꯔꯤꯂꯦꯇꯤꯞꯁ ꯀꯩꯀꯥ ꯈꯪꯅ ꯆꯥꯅꯕ ꯂꯥꯛꯄꯒꯤ ꯇꯦꯟ ꯅꯠꯇ꯭ꯔꯒ ꯐꯤꯞꯇꯤꯟꯒ ꯑꯗꯨꯃꯥꯏ ꯑꯣꯏꯔꯛꯑꯅꯤꯕ
ꯑꯣ ꯀꯩꯁꯨ ꯇꯥꯗꯦ ꯑꯗꯨꯗꯤ
ꯑꯗꯨꯅꯦ ꯇꯥꯗꯤ ꯑ ꯑꯥ ꯃꯄꯥꯟꯗꯅ ꯍꯦꯟꯅ ꯍꯣꯡꯉꯦ ꯕ꯭ꯂꯗ ꯇꯦꯁꯇꯤ ꯇꯥꯡꯉꯤ ꯁꯤꯗ
ꯂꯨꯄꯥ ꯀ꯭ꯌꯥ ꯂꯧ
ꯎꯝ ꯃꯃꯜ ꯃꯃꯜ ꯂꯣꯏꯅ ꯁꯤꯗꯅ ꯍꯦꯟꯅ ꯇꯥꯡꯉꯤ
ꯂꯨꯄꯥ ꯀ꯭ꯌꯥ ꯂꯧꯕ ꯁꯤꯗꯗꯤ ꯂꯨꯄꯥ ꯆꯥꯝꯃ ꯈꯛꯇ ꯂꯧꯕꯗꯣ
ꯂꯧꯗꯦ ꯑꯩꯈꯣꯏꯒꯤꯗꯨꯗ ꯀ꯭ꯌꯥꯅꯣ ꯆꯥꯝ ꯌꯥꯡꯈꯩꯔ ꯀꯩꯅꯣꯝ ꯑꯣꯏꯕꯅꯤ
ꯆꯥꯝ ꯈꯛꯇ ꯂꯧꯋꯤꯗ
ꯑꯗꯨꯗꯝ ꯃꯃꯟ ꯌꯥꯝ ꯍꯦꯟꯖꯜꯂꯦ
ꯎꯝ ꯍꯥꯏꯗꯤ ꯑꯩꯈꯣꯏ ꯁꯤꯗ ꯇꯧꯔꯤꯕ ꯃꯃꯜꯁꯦ ꯑꯥ ꯃꯄꯥꯟꯂꯣꯝꯗꯒꯤꯅꯦꯕ
ꯎꯝ
ꯑꯗꯨꯒꯤ
ꯁ꯭ꯋꯥꯏꯒꯤ ꯂꯩꯔꯤꯕ ꯂꯝꯗꯝꯁꯤꯒꯤ ꯁꯔꯥꯎꯟꯗꯤꯡ
ꯎꯝ
ꯅꯠꯇ꯭ꯔꯣ
ꯍꯣꯏ
ꯅꯠꯂꯤ ꯅꯠꯇꯦ
ꯅꯠꯂꯦ ꯅꯠꯂꯦ
ꯀꯔꯤ ꯀꯔꯤ
ꯀꯩ ꯍꯥꯢꯕ
ꯅꯠꯂꯤ ꯅꯠꯇꯦ
ꯍꯣꯏ ꯅꯠꯂꯦ
ꯎꯝ ꯅꯪ ꯁꯤꯂꯦꯁꯦ ꯑꯃꯨꯛ ꯀꯣꯏ ꯆꯠꯄ ꯌꯥꯅꯤꯗ ꯑꯩ ꯑꯗꯨꯝ ꯑꯩ ꯁꯪꯉꯗꯤ ꯆꯠꯁꯤ
ꯎꯝ
ꯎꯝ
ꯀꯔꯝꯕ ꯃꯇꯝꯗ ꯁꯪꯒꯦ
ꯈꯪꯗꯦꯗ ꯆꯥꯅꯤꯡ ꯈꯣꯠꯅꯤꯡꯕ ꯂꯥꯡꯅꯤꯡꯕ ꯀꯩꯝ ꯄꯣꯛꯈꯤꯗ꯭ꯔꯦꯅꯦ ꯢꯁꯥꯁꯦ
ꯎꯝ ꯑꯦ ꯎꯝ